ꯏꯃꯥ ꯀꯃꯥꯏ ꯀꯃꯥꯏꯅ ꯇꯧꯔꯤꯅꯣ
ꯑꯗꯨꯝ ꯄꯪꯂꯩ ꯃ
ꯀꯩꯅꯣꯝꯆꯥ ꯆꯠꯂꯨꯁꯤꯗꯅ ꯑꯁ ꯈꯪꯗꯦ ꯑꯃ ꯍꯦꯛꯇ ꯌꯥꯏꯌꯦ ꯍꯣꯁꯇꯦꯜꯗ ꯂꯩꯕꯁꯤꯅ ꯆꯥꯐꯝ ꯊꯛꯐꯝ ꯏꯈꯪ ꯈꯪꯗ꯭ꯔꯦ ꯑꯥ ꯀꯩꯅꯣꯗ ꯍꯣꯁꯇꯦꯜꯗ ꯄꯤꯔꯤꯕ ꯆꯤꯟꯖꯥꯛ ꯃꯈꯩꯁꯤꯅ ꯃꯦꯟ ꯃꯥꯅ ꯑꯃ ꯏꯇꯥ ꯇꯥꯗꯦ ꯍꯥꯎꯇꯕꯅꯕ ꯆꯥꯛ ꯊꯣꯡꯉꯤꯅꯦ ꯄꯨꯔꯥ ꯀꯩꯅꯣꯝꯅꯦ ꯆꯥꯐꯝ ꯊꯛꯐꯝꯁꯤ ꯏꯈꯪ ꯈꯪꯗ꯭ꯔꯦ ꯑꯗꯨꯅ ꯀꯩꯅꯣꯝ ꯆꯥ ꯆꯠꯂꯨꯁꯦ ꯇꯧꯅꯤꯗ
ꯌꯥꯏꯌꯦ ꯍꯧꯖꯤꯛꯇꯤ ꯁꯥꯒ ꯁꯥꯒꯠꯂꯛꯄꯒ
ꯎꯝ ꯑꯅꯥꯕ ꯆꯥꯅꯤꯡ ꯊꯛꯅꯤꯡꯕꯁꯤ ꯀꯌꯥꯝ ꯐꯥꯎꯗ꯭ꯔꯦꯕ ꯃꯣꯏꯁꯦ ꯍꯥꯏꯗꯤ ꯆꯥꯕ ꯊꯛꯄꯁꯤ ꯌꯥꯗ꯭ꯔꯗꯤ ꯂꯥꯏꯔꯤꯛ ꯄꯥꯕꯁꯨ ꯆꯪꯗꯕꯅꯤꯅꯀꯣ ꯏꯁꯥꯁꯨ ꯅꯨꯡꯉꯥꯏꯇꯦ ꯑꯗꯩꯗꯤ ꯏꯁꯥꯁꯨ ꯑꯗꯨꯝ ꯁꯣꯟꯊꯍꯜꯂꯤ ꯆꯥꯕ ꯊꯛꯄ ꯋꯥꯠꯂꯗꯤ ꯑꯗꯨꯅ
ꯑꯗꯨꯨ ꯆꯥꯔꯒ ꯍꯥꯏꯗꯤ ꯑꯩꯈꯣꯏꯅ ꯀꯩꯅꯣꯝ ꯆꯥꯔꯒ ꯏꯅꯔꯖꯤ ꯄꯤꯔꯤꯕꯅꯤꯅ ꯑꯗꯨ ꯆꯥꯗ꯭ꯔꯗꯤ ꯀꯥꯏꯗꯒꯤ ꯏꯁꯥꯗꯣ ꯑꯗꯨꯝ ꯆꯣꯛꯊ ꯇꯥꯕꯅꯦ
ꯆꯥꯐꯝ ꯊꯛꯐꯝꯁꯦ ꯀꯩ ꯆꯥꯔ ꯐꯗꯣꯏꯅꯣ ꯀꯩꯅꯣ ꯑꯣ ꯍꯥꯏꯗꯤ ꯎꯝ ꯅꯨꯡꯁꯥ ꯁꯥꯒꯠꯂꯛꯑꯕꯅꯤꯅꯅꯦ ꯀꯩꯅꯣ ꯑꯥ ꯏꯁꯥꯗ ꯀꯥꯟꯅꯗꯧꯕꯁꯦ ꯀꯩꯀꯩꯅꯣꯗꯣ ꯈꯔ ꯅꯪ ꯈꯪꯉꯗꯤ ꯈꯔ ꯍꯥꯏꯔꯛꯑꯣꯅꯦ
ꯑꯁ ꯍꯧꯖꯤꯛꯇꯤ ꯁꯥꯒꯠꯂꯛꯄꯅꯤꯅ ꯍꯥꯏꯗꯤ ꯏꯁꯤꯡꯒꯤ ꯆꯥꯡ ꯌꯥꯝ ꯌꯥꯎꯕ ꯄꯣꯠ ꯍꯥꯏꯗꯤ ꯎꯍꯩꯗꯁꯨ ꯇꯔꯕꯨꯖꯥꯒꯨꯝꯕ ꯑꯗꯨꯒꯨꯝꯕ ꯍꯥꯏꯗꯤ ꯈꯔ ꯆꯥꯕ ꯗꯔꯀꯥꯔ ꯑꯣꯏꯔꯦꯅꯦ ꯑꯗꯨꯕꯨꯗꯤ ꯆꯥꯒꯦ ꯍꯥꯏꯔꯁꯨ ꯑꯗꯨꯝ ꯃꯄꯥꯟꯗꯒꯤ ꯂꯩꯔꯨꯔꯒꯁꯨ ꯕꯖꯥꯔꯗꯩ ꯀꯩꯗꯩ ꯂꯩꯔꯨꯔꯁꯨꯝ ꯊꯣꯛꯑꯒ ꯍꯥꯏꯗꯤ ꯑꯩꯈꯣꯏꯅ ꯆꯥꯔꯝꯗꯥꯏꯗ ꯐꯖꯅ ꯁꯦꯡꯅ ꯆꯥꯝꯊꯣꯛꯄꯤꯕ ꯑꯍꯤꯡ ꯑꯃ ꯑꯗꯨꯝ ꯍꯤꯗꯡ ꯇꯤꯡꯊꯣꯛꯑ ꯊꯝꯕꯤꯕ ꯃꯣꯏꯅ ꯍꯤꯗꯥꯛ ꯆꯥꯏꯕ ꯃꯌꯥꯝꯗꯣ ꯐꯅꯕ ꯍꯥꯏ ꯍꯥꯏꯗꯤ ꯆꯥꯕꯗ ꯑꯩꯈꯣꯏ ꯏꯁꯥꯗ ꯁꯣꯛꯇꯅꯕ
ꯑꯗꯨꯗ ꯀꯩꯅꯣ ꯇꯧꯅꯦ ꯑꯩꯈꯣꯏꯗꯤ ꯀꯥꯏ ꯀꯨꯏꯅꯁꯨ ꯊꯝ ꯌꯥꯗꯦ ꯑꯗꯨꯝ ꯄꯣꯠꯇꯨ ꯂꯩꯔꯨꯕꯒ ꯍꯤꯗꯥꯛꯀ ꯆꯥꯏꯕꯅꯤꯅꯅꯦ ꯍꯧꯀꯥꯟꯁꯤꯗꯤ ꯅꯨꯡꯁꯥꯒ ꯁꯥꯕꯅꯦ ꯄꯣꯠ ꯆꯩꯁꯤꯡꯗꯨꯁꯨ ꯀꯩꯅꯣ ꯍꯤꯗꯥꯛ ꯆꯥꯏꯕꯩ ꯀꯨꯏꯅꯁꯨ ꯑꯝꯇ ꯊꯝ ꯌꯥꯗꯦ ꯝꯅ ꯑꯗꯨꯅ ꯀꯩꯅꯣ ꯐ꯭ꯔꯤꯖꯀꯨꯝꯕ ꯀꯩꯒꯨꯝꯕ ꯂꯩꯕ ꯅꯠꯇꯕꯅꯤꯅꯅꯦ ꯂꯩꯁꯤꯜꯂ ꯊꯃ ꯍꯥꯏꯁꯦ ꯑꯃꯨꯛꯁꯨ ꯌꯥꯝ ꯀꯩꯅꯣ ꯇꯧꯗꯦꯕ ꯑꯣ ꯆꯤꯟꯖꯥꯛꯁꯦ ꯍꯥꯏꯗꯤ ꯍꯧꯖꯤꯛꯁꯤ ꯃꯈꯜ ꯍꯥꯏꯗꯤ ꯀꯃꯥꯏ ꯍꯥꯏꯅꯤ ꯕꯦꯔꯥ ꯌꯥꯝ ꯀꯥꯔꯤꯅꯦ ꯀꯩꯅꯣ ꯆꯥꯅ ꯊꯛꯅꯕꯁꯤ ꯍꯤꯗꯥꯛꯅ ꯃꯔꯣꯟ ꯑꯃ ꯆꯥꯏꯁꯤꯜꯂꯛꯄꯅꯦ ꯏꯁꯥꯗ ꯌꯥꯝ ꯁꯣꯛꯍꯜꯂꯦ ꯑꯗꯨꯅꯁꯨ ꯍꯗꯥꯁꯤꯡꯁꯦ
ꯑꯗꯣ ꯑꯩꯈꯣꯏ ꯏꯁꯥꯅ ꯑꯗꯨꯝ ꯌꯥꯖꯔꯦ ꯊꯥꯐꯝ ꯂꯩꯔꯗꯤ ꯌꯨꯝꯗꯁꯨ ꯑꯗꯨꯝ ꯐꯖꯅ ꯊꯥꯔꯒ ꯍꯥꯏꯗꯤ ꯏꯁꯥꯒꯤ ꯌꯨꯝꯗ ꯊꯥꯔꯒ ꯆꯥꯕꯅ ꯑꯗꯨꯅꯗꯤ ꯐꯕ ꯍꯦꯟꯗꯣꯏꯅꯤ ꯑꯩꯈꯣꯏ ꯏꯁꯥꯅ ꯊꯥꯖꯕꯅꯤꯅ ꯍꯥꯏꯗꯤ ꯃꯄꯥꯟꯗꯒꯤ ꯍꯥꯏꯗꯤ ꯍꯥꯔ ꯀꯩꯀꯥ ꯃꯌꯥꯝ ꯆꯥꯏꯕꯁꯨ ꯅꯠꯇ꯭ꯔꯦ ꯆꯥꯏꯕꯁꯨ ꯅꯠꯇ꯭ꯔꯕꯅꯤꯅ ꯑꯩꯈꯣꯏ ꯏꯁꯥ ꯏꯁꯥꯅ ꯑꯗꯨꯝ ꯀꯛ ꯀ ꯀ ꯏꯁꯤꯡ ꯆꯥꯏꯗ ꯈꯣꯠꯄ ꯑꯗꯨꯝ ꯐꯖꯅ ꯁꯦꯕꯥ ꯇꯧꯖꯔꯒ ꯑꯗꯨꯅ ꯍꯦꯟꯅ ꯑꯗꯨꯃꯥꯏꯅ ꯇꯧꯕꯅꯕ
ꯑꯗꯩ ꯍꯤꯡꯒꯣꯜꯒꯨꯝꯕ ꯀꯣꯏꯔꯦ ꯍꯧꯖꯤꯛ ꯑꯁ ꯏꯟꯁꯥꯡ ꯅꯥꯄꯤꯒꯁꯤꯦ ꯊꯥꯔꯦ ꯑꯩꯈꯣꯏꯅꯍꯥꯟꯅ ꯑꯃꯛꯅꯦꯕꯀꯣ ꯁꯨꯃꯥꯏꯅ ꯇꯧꯋꯦꯕ ꯑ ꯏꯃꯨꯡꯒꯤ ꯊꯧꯗꯣꯛ ꯑꯃ ꯊꯣꯛꯑꯦꯕ ꯑꯗꯨꯀꯥꯟꯁꯤꯗꯅꯦ ꯏꯟꯁꯥꯡ ꯅꯥꯄꯤ ꯑꯝ ꯂꯩ ꯆꯤꯟꯕꯅꯦꯕ ꯑꯗꯣ ꯅꯣꯡꯉꯥꯜꯂꯒꯕꯨ ꯏꯟꯁꯥꯡꯗꯨꯕꯨ ꯅꯣꯡꯖ ꯂ ꯂꯩꯦ ꯍꯥꯏꯕꯕꯨ ꯀꯃꯥꯏꯅ ꯏꯁꯥꯗ ꯆꯥꯔꯒ ꯑꯩꯈꯣꯏꯗ ꯐꯗꯣꯏꯅꯣꯕ ꯆꯤꯟꯖꯥꯛ ꯑꯐꯕ ꯆꯥꯗꯣꯏꯅꯦꯗꯤ ꯃꯌꯥꯝꯅ ꯀꯣꯏꯂꯥꯎ ꯂꯥꯎꯔꯤꯅꯦꯕ ꯑꯗꯨ ꯆꯤꯟꯖꯥꯛ ꯑꯐꯕ ꯑꯗꯨ ꯄꯨꯊꯣꯛꯄꯁꯨ ꯉꯝꯗ꯭ꯔꯦ ꯍꯥꯏꯕꯗꯤ ꯀꯩꯅꯣ ꯑꯦꯠꯃꯣꯁꯐꯤꯌꯔꯁꯤ ꯐꯔꯛꯇꯕꯅꯤꯅ ꯑꯗꯨꯁꯨ ꯑꯗꯨꯝ ꯇꯧꯔꯦ ꯑꯗꯨꯅ ꯏꯁꯥꯗꯁꯨ ꯁꯣꯛꯍꯟꯁꯨ ꯁꯣꯛꯍꯜꯂꯦ ꯑꯗꯣ ꯑꯐꯕꯗꯤ ꯆꯥꯗꯣꯏꯅꯦꯗꯤ ꯍꯥꯏꯔꯤꯕ ꯃꯣꯏꯅ ꯇꯧꯔꯤꯁꯦ ꯀꯃꯥꯏꯅ ꯁꯤꯕꯨ ꯑꯣꯏꯗꯣꯔꯥ ꯑꯣꯏꯔꯗꯣꯏꯔꯥꯉꯣ ꯃꯤꯁꯤꯡꯁꯤꯁꯨ ꯍꯤꯡꯒꯣꯜ ꯀꯣꯏꯕ ꯀꯩꯗꯧꯕꯁꯤꯁꯨ ꯈꯔ ꯍꯥꯏꯗꯤ ꯂꯝꯁꯤ ꯌꯨꯝ ꯃꯤ ꯌꯥꯝꯈꯠꯂꯛꯄꯅꯤꯅ ꯂꯩꯐꯝꯁꯤ ꯂꯩꯔꯛꯇꯕꯅꯤꯅ ꯌꯨꯝ ꯁꯥꯖꯤꯟꯅꯉꯥꯏ ꯍꯣꯠꯅꯕꯅꯤꯅ ꯑꯦꯟꯁꯥꯡ ꯅꯥꯄꯤ ꯊꯥꯕ ꯆꯤꯟꯖꯥꯛꯀꯤ ꯑꯣꯏꯕ ꯑꯐꯕ ꯇꯧꯐꯝꯁꯦ ꯌꯥꯝ ꯑꯃꯨꯛ ꯂꯩꯁꯤꯜꯂꯛꯇ꯭ꯔꯦꯕ ꯑꯗꯨꯅꯁꯨ ꯃꯄꯥꯟꯗꯗ ꯄꯨꯁꯤꯜꯂꯛꯑ ꯆꯥꯕ ꯍꯥꯏꯔꯤꯁꯤꯅꯁꯨ ꯑꯩꯈꯣꯏꯗꯁꯨ ꯁ ꯀꯃꯥꯏ ꯍꯥꯏꯅꯤ ꯍꯥꯏꯗꯤ ꯃꯣꯏꯅꯅꯤ ꯄꯣꯠ ꯆꯩꯗꯣ ꯍꯦꯛꯑꯒ ꯍꯤꯗꯥꯛ ꯆꯥꯏꯔ ꯊꯥꯔꯛꯑꯗꯣꯏꯅꯦꯕ ꯀꯨꯏꯅ ꯊꯝꯕ ꯌꯥꯅꯕꯅꯦꯅ ꯑꯗꯨ ꯑꯃꯨꯛ ꯑꯩꯈꯣꯏꯅ ꯍꯥꯏꯗꯤ ꯀꯩꯁꯨ ꯈꯪꯗꯅ ꯑꯃꯨꯛ ꯆꯥꯁꯤꯜꯂꯗꯣꯏꯅꯦꯕ ꯑꯗꯨꯀꯥꯟꯗ ꯏꯁꯥ ꯐꯅꯦꯗꯤ ꯍꯥꯏ ꯐꯅꯉꯥꯏꯅꯦꯗꯤ ꯆꯥꯅꯤ ꯑꯗꯨꯑꯣꯏꯗꯤ ꯑꯃꯨꯛ ꯍꯣꯇꯦꯜ ꯃꯌꯥꯝ ꯑꯃ ꯍꯥꯞꯄꯅꯤꯅ ꯑꯗꯨꯅ ꯑꯃꯨꯛ ꯐꯍꯜꯂꯛꯑꯣꯏ ꯑꯗꯒꯤ ꯌꯥꯝ ꯀꯩꯅꯣ ꯇꯧꯔꯦꯕ ꯑ ꯍꯥꯏꯗꯤ ꯀꯃꯥꯏ ꯍꯥꯏꯅꯤ
ꯏꯁꯥꯗꯁꯨ ꯐꯍꯟꯗ꯭ꯔꯦ ꯑꯗꯒꯤ ꯈꯪꯗꯦ ꯏꯁꯥ ꯍꯥꯏꯗꯤ ꯍꯛꯆꯥꯡ ꯐꯅ ꯂꯩꯗꯧꯗꯣ
ꯑꯥ ꯑꯗꯩꯗꯤ ꯏꯟꯈꯠꯂꯛꯏꯕ ꯁꯤꯡꯁꯤꯁꯨ ꯆꯤꯟꯖꯥꯛꯁꯤ ꯆꯤꯟꯖꯥꯛꯁꯤꯗꯒꯤ ꯂꯣꯏꯅ ꯍꯥꯏꯕꯗꯤ ꯃꯣꯏꯁꯤ ꯀꯩꯅꯣ ꯇꯧꯔꯛꯇꯣꯏꯅꯤꯅ ꯃꯣꯏꯒꯤ ꯋꯥꯈꯜ ꯋꯥꯈꯜ ꯂꯩꯍꯟꯕ ꯍꯛꯆꯥꯡ ꯐꯍꯟꯕ ꯁꯤ ꯍꯥꯏꯔꯤꯁꯤꯡꯁꯤ ꯂꯣꯏꯅ ꯆꯥꯅ ꯊꯛꯅꯕꯗꯩ ꯂꯣꯏꯅ ꯂꯥꯛꯇꯣꯏꯅꯤ ꯉꯥꯛꯇꯅꯤ ꯑꯗꯨ ꯆꯥꯅ ꯊꯛꯅꯕꯁꯤ ꯐꯔꯛꯇ ꯇꯥꯔꯒꯗꯤ ꯏꯁꯥꯁꯤ ꯑꯗꯨ ꯐꯔꯛꯑꯣꯏꯗ꯭ꯔꯤꯅꯦꯕ
ꯎꯝ ꯆꯨꯝꯃꯦ ꯌꯥꯝ ꯆꯨꯝꯃꯤꯅ ꯍꯥꯏꯗꯣ
ꯑꯗꯨ ꯑꯗꯣ ꯍꯥꯏꯗꯤ ꯑꯗꯣ ꯑꯩꯈꯣꯏꯁꯨ ꯆꯞ ꯃꯥꯟꯅꯩ ꯁꯤ ꯍꯣꯁꯇꯦꯜꯗ ꯇꯧꯔꯤꯁꯦ ꯑꯦꯟꯁꯥꯡ ꯊꯣꯡꯉꯦ ꯍꯋꯥꯏꯗ ꯆꯥꯏ ꯍꯋꯥꯏꯗ ꯆꯥꯏ ꯀꯔꯤꯅꯣ ꯍꯥꯏꯕ ꯏꯟꯁꯥꯡ ꯅꯥꯄꯤ ꯃꯅꯥ ꯃꯁꯤꯡꯗꯣ ꯊꯣꯡꯉꯒ ꯈꯤꯇꯪꯗ ꯑꯣꯏꯔꯁꯨ ꯄꯤꯔꯗꯤ ꯑꯩꯈꯣꯏꯗꯨꯁꯨ ꯏꯁꯥꯗꯣ ꯍꯩꯅꯤꯡꯗꯕꯗꯣ ꯍꯋꯥꯏꯗ ꯆꯥꯅꯤꯡꯉꯛꯇ꯭ꯔꯦꯕ ꯑꯗꯨꯅ ꯃꯄꯥꯟꯗ ꯉꯥꯏꯍꯥꯛ ꯊꯣꯛꯑꯒ ꯀꯩꯅꯣꯝ ꯀꯩꯅꯣꯝ ꯁꯨꯝ ꯌꯦꯡꯉꯨꯁꯤꯔꯅ ꯁꯨꯝ ꯐꯣꯟ ꯇꯧꯔꯛꯄꯅꯦ ꯑꯩꯅ
ꯍꯧꯖꯤꯛꯀ ꯆꯥꯟꯅꯅꯕ ꯑꯗꯨꯗꯤ ꯃꯇꯝꯁꯤꯒꯁꯨ ꯑꯩ ꯅꯨꯡꯁꯥꯁꯨ ꯁꯥꯒꯠꯂꯛꯑꯃꯤꯅ ꯇꯔꯕꯨꯖꯥ ꯂꯩꯔꯒ ꯑꯣꯏꯅ ꯆꯥꯔꯁꯤꯔꯣ
ꯇꯔꯕꯨꯖꯅ ꯐꯩꯔꯥ ꯑꯗꯨ ꯈꯪꯗꯦꯅꯦ ꯀꯩꯅ ꯐꯗꯣꯔꯤ
ꯂꯩꯔꯨꯔꯒ ꯐꯖꯅ ꯆꯥꯝꯊꯣꯛꯑꯕ ꯐꯖꯅ ꯁꯦꯡꯅ ꯆꯥꯝꯊꯣꯛꯑꯒ ꯑꯗꯨꯃꯥꯏꯅ ꯇꯧꯔꯒ ꯍꯥꯏꯗꯤ ꯃꯄꯥꯟꯗꯩ ꯌꯣꯟꯗꯅ ꯐꯨꯠꯕꯜ ꯍꯧꯖꯨꯝꯃꯦꯦ ꯄꯥꯝ ꯌꯥꯏꯤꯗꯥꯛꯁꯨ ꯀꯩꯁꯨ ꯄꯪꯥꯞ ꯀꯥꯞꯄ ꯄꯅꯤꯅ ꯍꯧꯖꯤꯈꯤꯕ ꯃꯇꯝꯁꯤꯗꯤ ꯄꯣꯠꯊꯣꯛ ꯍꯦꯟꯅꯉꯥꯏ ꯍꯣꯠꯅꯔꯤꯕꯅꯤꯅꯀꯣ ꯄꯣꯠꯊꯣꯛ ꯍꯦꯟꯅꯉꯥꯏ ꯄꯩꯁꯥ ꯐꯪꯅꯤꯡꯉꯤꯅꯤꯅ ꯄꯩꯁꯥ ꯐꯪ ꯍꯣꯠꯅꯕ ꯈꯣꯠꯄ ꯇꯧꯕꯅꯤꯅ ꯄꯣꯠꯊꯣꯛꯇꯣ ꯍꯥꯏꯗꯤ ꯃꯣꯏ ꯍꯤꯗꯥꯛ ꯄꯪꯆꯥꯏꯗꯣ ꯆꯥꯏꯔꯝꯗꯣꯏꯅ ꯑꯗ ꯑꯩꯈꯣꯏꯅ ꯈꯪꯗꯅ ꯀꯣꯛ ꯆꯥꯁꯤꯜꯂꯨꯔꯔꯗꯤ ꯑꯩꯈꯣꯏ ꯏꯁꯥꯗꯠꯇꯅꯤꯅ ꯀꯥꯟꯅꯔꯣꯏꯗ꯭ꯣꯏꯁꯦ ꯑꯗꯨꯅ
ꯎꯝ ꯑ ꯑꯗꯨꯗꯣ ꯑꯗꯨꯝ ꯍꯥꯏꯗꯤ ꯄꯣꯠꯇꯣ ꯑꯩꯈꯣꯏꯅ ꯀꯨꯏꯅꯁꯨ ꯊꯝꯅꯤꯡꯉꯦꯕ ꯍꯥꯏꯗꯤ ꯅꯨꯡꯇꯤꯒꯤꯁꯨ ꯆꯠꯂꯒ ꯑꯩꯈꯣꯏꯅ ꯄꯣꯠꯇꯣ ꯂꯩꯔꯨꯕ ꯍꯥꯏꯕꯗꯣ ꯑꯍꯣꯏ ꯑꯉꯝꯕ ꯃꯤꯗꯗꯤ ꯑ ꯕꯖꯥꯔꯒꯨꯝꯕ ꯑꯗꯒꯤ ꯄꯣꯠ ꯄꯣꯠ ꯌꯣꯟꯕꯁꯤꯡ ꯅꯛꯅꯕꯁꯤꯡꯗꯗꯤ ꯐꯔꯦꯕ ꯑꯃꯨꯛ ꯑꯗꯨꯒ ꯀꯩꯅꯣ ꯀꯩꯅꯣ ꯇꯧꯕ ꯉꯝꯗꯕ ꯍꯥꯏꯗꯤ ꯅꯨꯡꯇꯤꯒꯤ ꯆꯠꯄ ꯉꯝꯗꯕꯁꯤꯡꯁꯨ ꯂꯩꯔꯤꯅꯦꯕ ꯑꯗꯣ ꯑꯩꯈꯣꯏꯅ ꯄꯣꯠꯁꯦ ꯍꯥꯏꯗꯤ ꯁꯨꯝ ꯀꯩꯅꯣꯝ ꯍꯥꯏꯗꯤ ꯅꯨꯡꯊꯤꯤꯟꯒꯨꯝꯕꯗ ꯆꯥꯅꯤꯡ ꯊꯛꯅꯤꯡꯉꯛꯄ ꯄꯣꯠ ꯆꯩꯁꯤꯡꯁꯦ ꯂꯩꯁꯤꯜꯂꯒ ꯊꯝꯕ ꯌꯥꯕꯁꯤ ꯀꯩꯀꯩ ꯀꯩꯀꯩ ꯂꯩꯒꯦꯅꯤꯅ ꯑꯝꯇ ꯁꯖꯦꯁ ꯇꯧꯔꯛꯑꯣꯅꯤꯅ ꯍꯥꯏꯗꯤ ꯅꯨꯡꯊꯤꯟꯗ ꯁꯨꯝ ꯍꯥꯏꯗꯤ ꯍꯥꯏꯗꯤ ꯏꯁꯥ ꯋꯥꯔꯛꯄꯒꯨꯝꯕꯗ ꯍꯥꯏꯗꯤ ꯁꯨꯝ ꯐ꯭ꯔꯤꯖꯇ ꯅꯠꯇ꯭ꯔꯁꯨ ꯄꯣꯠ ꯆꯩ ꯑꯗꯨꯝ ꯀꯃꯥꯏ ꯍꯥꯏꯅꯤ ꯄꯠꯊꯔꯣꯏꯗꯕ ꯀꯩꯗꯧꯔꯣꯏꯗꯕꯁꯤꯡꯁꯦ
ꯑꯗꯨꯝ ꯁꯦꯝꯒꯨꯝꯕ ꯁꯦꯝꯒꯨꯝꯕꯁꯨ ꯑꯗꯒꯤ ꯉꯁꯥꯏ ꯍꯥꯏꯈ꯭ꯔꯦꯗꯅ ꯀꯩꯅꯣꯒꯨꯝꯕ ꯇꯔꯕꯨꯖꯥꯒꯨꯝꯕ ꯑꯪꯒꯨꯔꯒꯨꯝꯕꯁꯤꯁꯨ ꯑꯗꯨꯝ ꯊꯝꯕ ꯌꯥꯏꯗꯅ ꯑꯗꯨꯒꯨꯝꯕ ꯅꯠꯇ꯭ꯔꯁꯨ ꯍꯥꯏꯗꯤ ꯄꯨꯛ ꯍꯥꯡꯕ ꯃꯇꯝꯗꯁꯨ ꯆꯥꯡꯉ ꯍꯥꯏ ꯎꯍꯩ ꯋꯥꯍꯩ ꯈꯛꯇ ꯁꯥꯥꯅꯤ ꯍꯥꯏꯕꯕꯁꯤ ꯂꯩꯇꯦꯗꯅ ꯑꯗꯨꯅ ꯁꯨꯝ ꯍꯥꯏꯗꯤ ꯑꯩꯈꯣꯏꯅ ꯕꯤꯁꯀꯤꯠꯀꯨꯝꯕꯁꯨ ꯂꯩ ꯑꯣꯠꯁꯀꯨꯝꯕꯁꯨ ꯑꯗꯨꯝ ꯍꯧꯔꯒ ꯏꯁꯥꯅ ꯑꯗꯨꯝ ꯆꯥꯕ ꯌꯥꯏꯗꯅ ꯈꯖꯤꯛ ꯈꯖꯛ ꯏꯁꯤꯡꯗꯒ ꯇꯤꯡꯉꯒ ꯆꯥꯕ ꯌꯥꯕ ꯄꯣꯠ ꯑꯗꯨꯝꯕꯗꯨꯗꯤ ꯍꯥꯏꯗꯤ ꯃꯅꯨꯡ ꯍꯣꯏ ꯍꯦꯛ ꯀꯦꯛ ꯍꯥꯄꯝꯕꯕꯨꯗꯤ ꯌꯥꯏ ꯑꯗꯨ ꯑꯣꯏꯔꯒꯁꯨ ꯍꯥꯏꯗꯤ ꯃꯄꯥꯟꯒꯤ ꯃꯄꯥꯟꯗꯒꯤ ꯍꯥꯏꯗꯤ ꯍꯤꯗꯥꯛ ꯌꯥꯝ ꯆꯥꯏꯕ ꯈꯣꯠꯄ ꯍꯥꯏꯗꯣ ꯑꯗꯨꯗꯤ ꯑꯣꯏꯗ꯭ꯔꯦꯗꯅ ꯑꯗꯨꯝꯕ ꯑꯗꯨꯝꯕꯗꯣ ꯑꯗꯨꯝ ꯆꯥꯕ ꯌꯥꯏ ꯍꯥꯏꯗꯤ ꯏꯁꯤꯡꯗ ꯀꯛ ꯇꯤꯡꯉꯒ ꯆꯥꯕ ꯈꯣꯠꯄꯗꯨꯗꯤ ꯀꯩꯁꯨ ꯀꯥꯏꯗꯦꯗꯅ ꯑꯗꯨꯝꯕꯗꯨꯁꯨ ꯑꯗꯨꯝ ꯂꯩꯗꯅ ꯃꯌꯥꯝ ꯑꯃ ꯂꯩꯈꯣꯏ
ꯍꯣꯏ ꯑꯗꯨ ꯑꯣꯠꯁꯀꯨꯝꯕꯁꯤꯅꯗꯤ ꯄꯨꯛꯇꯤ ꯈꯥꯡꯕꯗꯤ ꯍꯦꯟꯅꯅꯤ ꯑꯗꯨ ꯁꯨꯝ ꯑꯩꯈꯣꯏ ꯀꯃꯥꯏ ꯍꯥꯏꯅꯤ ꯏꯁꯥꯁꯤꯡꯁꯦ ꯀꯩꯅꯣ ꯇꯧꯔꯦꯅꯦ ꯌꯥꯝꯅ ꯆꯤꯟꯖꯥꯛꯁꯤ ꯍꯧꯖꯤꯛꯁꯤ ꯐꯔꯛꯇ꯭ꯔꯕꯅꯤꯅꯅꯦ ꯅꯥꯕ ꯌꯦꯛꯄꯁꯤꯁꯨ ꯌꯥꯝꯅꯅꯦ ꯇꯣꯏꯈꯠꯅꯔꯛꯑꯦꯕ ꯃꯤꯁꯤꯡꯁꯦ ꯑꯐꯠ ꯆꯥꯔꯤꯉꯩꯗꯤ ꯑꯗꯨꯝ ꯆꯥꯔꯅꯤ ꯑꯗꯩꯗꯤ ꯀꯩꯅꯣ ꯆꯥꯕꯁꯤꯒꯤ ꯆꯥ ꯆꯥꯈ꯭ꯔꯒ ꯑꯩꯈꯣꯏꯅ ꯇꯨꯡꯗ ꯊꯣꯛꯂꯛꯀꯗꯕꯗꯤ ꯀꯔꯤꯝ ꯈꯟꯗꯕꯤ ꯑꯗꯨꯃꯥꯏꯅ ꯆꯥꯖꯅꯤꯡꯉꯕ ꯃꯌꯥꯝ ꯁꯤꯅ ꯅꯥꯕꯁꯤꯡꯁꯤ ꯌꯥꯝꯁꯨ ꯍꯦꯟꯒꯠꯂꯛꯑꯦꯕ
ꯃꯥꯅꯦ ꯑꯗꯣ ꯆꯥꯔꯤꯕꯅꯦ ꯍꯥꯏꯗꯨꯅ ꯑꯁ ꯆꯤꯟꯖꯥꯛ ꯑꯩꯈꯣꯏꯗꯤ ꯑꯐꯕꯇ ꯆꯥꯔꯕꯅꯤ ꯍꯥꯏꯗꯨꯅ ꯁꯥꯖꯦꯜ ꯇꯧꯗ꯭ꯔꯗꯤ ꯑꯗꯨꯁꯨ ꯀꯩꯁꯨ ꯀꯥꯟꯅꯗꯦ ꯑꯗꯨꯁꯨ ꯍꯥꯏꯗꯤ ꯆꯥꯁꯤꯜꯂꯒꯗ ꯂꯩꯔꯗꯤ ꯑꯗꯨꯅ ꯍꯦꯟꯅ ꯑꯃꯨꯛ ꯅꯥꯔꯛꯇꯣꯏꯅꯦ ꯆꯤꯟꯖꯥꯛ ꯑꯐꯕ ꯆꯥꯔꯤꯕꯅꯤ ꯑꯗꯣ ꯍꯥꯏꯔ ꯑꯁ ꯑꯩꯈꯣꯏꯗꯤ ꯑꯐ ꯆꯥꯔꯅꯤ ꯀꯩꯝ ꯇꯧꯔꯣꯏ ꯍꯥꯏꯕꯒꯤ ꯋꯥꯈꯟꯗ ꯈꯜꯂꯤꯗꯤ
ꯑ ꯆꯥꯗꯤ ꯆꯥꯒꯗꯕꯅꯦ ꯑꯗꯣ ꯍꯣꯏ ꯆꯥꯕꯒꯤ ꯒꯤ ꯃꯗꯨ ꯏꯟꯅ ꯑꯩꯈꯣꯏꯅ ꯗꯥꯏꯖꯦꯁ ꯇꯧꯍꯟꯕꯁ ꯁꯤꯁꯨ ꯗꯔꯀꯥꯔꯗꯤ ꯑꯣꯏ ꯍ ꯌꯥꯅꯤ ꯑꯗꯨ ꯆ ꯐꯪ ꯑꯖ ꯂ ꯑꯁꯨꯝ ꯂꯩ ꯇꯥꯔꯒꯗꯤ ꯑꯃꯨꯛꯁꯨ ꯌꯥꯔꯛꯑꯣꯏꯗ꯭ꯔꯤꯅꯦꯕ ꯑꯗꯨꯅ ꯑꯅꯥꯕ ꯃꯌꯥꯝ ꯑꯃ ꯄꯣꯛꯍꯜꯂꯛꯄꯁꯨ ꯌꯥꯔꯤꯅꯦꯕ ꯑꯗꯨꯅ ꯧꯕꯁꯤꯡ ꯁꯥꯇ꯭ꯔꯁꯤꯡꯗꯕꯨ ꯑꯣꯏꯔꯁꯨ ꯑꯐꯕ ꯆꯤꯟꯖꯥꯛ ꯆꯥꯕ ꯑꯗ ꯑꯌꯨꯛ ꯉꯟꯅ ꯍꯧꯒꯠꯂꯒ ꯃꯣꯏꯒꯤ ꯕ꯭ꯔꯦꯛꯐꯥꯁ ꯃꯇꯝ ꯆꯥꯅ ꯆꯥꯕ ꯆꯥꯛ ꯃꯇꯝ ꯆꯥꯅ ꯆꯥꯕ ꯑꯁꯤꯁꯤꯁꯨ ꯀꯩꯅꯣ ꯍꯥꯏꯗꯤ ꯔꯨꯇꯤꯟ ꯅꯥꯏꯅ ꯆꯠꯇꯥꯥꯔꯒꯗꯤ ꯑꯩꯈꯣꯏ ꯍꯛꯆꯥꯡꯗꯁꯨ ꯐꯅꯤ ꯑꯗꯨꯒ ꯃꯇꯝ ꯆꯥꯅ ꯆꯥꯛ ꯆꯥꯕ ꯈꯣꯠꯄ ꯇꯧꯔꯁꯨ ꯑꯗꯨꯝ ꯍꯥꯏꯗꯤ ꯃꯥꯏ ꯃꯁꯥꯗꯁꯨ ꯍꯥꯏꯗꯤ ꯔꯨꯇꯤꯟ ꯑꯃ ꯅꯥꯏꯈꯤ ꯇꯥꯔꯒꯗꯤ ꯃꯥꯒꯤ ꯃꯁꯥꯗꯣ ꯑꯅꯥꯕ ꯂꯩꯔꯝꯒꯦ ꯇꯧꯔꯕꯁꯨ ꯐꯈꯤꯗꯣꯏꯅꯦꯕ ꯑꯗꯒꯤ ꯀꯟꯇ꯭ꯔꯣꯜ ꯑꯃ ꯂꯩꯅ ꯆꯤꯟꯖꯥꯛꯁꯤꯦ ꯆꯥ ꯇꯥꯔꯗꯤ ꯍꯥꯏꯗꯤ ꯆꯥꯅꯤꯡꯉꯦꯗ ꯃꯌꯥꯝ ꯆꯥꯁꯤꯜꯂꯗꯤ ꯑꯗꯨꯅꯁꯨ ꯏꯁꯥꯗꯨ ꯅꯥꯍꯜꯂꯛꯄꯁꯨ ꯌꯥꯏꯅꯦꯕ ꯑꯗꯨꯅ ꯀꯟꯇ꯭ꯔꯣꯜ ꯑꯃꯒꯤ ꯃꯈꯥꯗ ꯆꯥꯔꯗꯤ ꯆꯤꯟꯖꯥꯛꯁꯤꯁꯨ ꯍꯥꯏꯗꯤ ꯆꯅꯔꯤ ꯆꯥꯔꯤꯗꯨꯒꯤ ꯀꯥꯟꯅꯕꯗꯨ ꯈꯔꯗ ꯑꯣꯏꯔꯁꯨ ꯐꯪꯗꯣꯏꯅꯦꯕ ꯋꯥ
ꯃꯥꯅꯦ ꯌꯥ ꯌꯦ ꯆꯥꯔꯁꯦ
ꯍꯣꯏ ꯂꯥꯛꯑꯣ ꯑꯗꯨꯗꯤ ꯊꯝꯃꯒꯦꯅꯦ ꯏꯃꯥꯟꯅꯕꯤ